ꯍꯜꯂꯣ
ꯑ ꯍꯥꯥ
ꯇꯥꯕ꯭ꯔ
ꯑ ꯇꯥꯏ ꯇꯥꯏ
ꯐꯖꯅ ꯇꯥꯕ꯭ꯔꯥ
ꯑꯥ ꯑꯥ ꯇꯥꯏ
ꯑꯣ ꯑꯣ ꯑꯩꯗꯤ ꯌꯥꯔ ꯃꯥꯜꯂꯦ ꯑꯩꯗꯤ ꯅꯦꯉ ꯌꯥꯗꯕ꯭ꯔꯥ ꯈꯜꯂꯨꯕ ꯅꯣꯡꯂꯩ ꯅꯨꯡꯁꯤꯠ ꯂꯥꯛꯑꯅꯦ ꯇꯧꯔꯣꯏꯁꯦ ꯑꯁ ꯑꯥ ꯎꯁꯤꯛꯇꯂ
ꯎꯝ ꯁꯤꯗꯗꯤ ꯀꯩꯁꯨ ꯇꯧꯗꯕ ꯃꯥꯜꯂꯦꯗ ꯀꯩꯁꯤꯛ ꯆꯦ
ꯑꯩꯈꯣꯏ ꯁꯤꯗꯗꯤ ꯌꯥꯗ꯭ꯔꯦ ꯅꯨꯡꯁꯤꯠ ꯀꯜꯂꯦ ꯅꯨꯡꯁꯤꯠ ꯀꯟꯕꯅꯤꯅ ꯐꯤꯒ ꯊꯃꯒ ꯂꯣꯏ ꯍꯨꯝꯒꯠꯂꯦ
ꯄꯩꯗꯧꯔꯣ ꯃꯤꯅꯥꯣ
ꯇꯁꯨ ꯇꯗꯁꯨꯝ ꯎꯝ ꯀ꯭ꯂꯥꯁ ꯍꯜꯂꯛꯑꯒ ꯀꯔꯤ
ꯀꯩ ꯍꯥꯏꯗꯣꯏꯅꯣ ꯑꯗꯨꯗꯤ ꯄꯥꯎꯈꯨꯝꯗꯤ ꯑꯗꯨꯝ ꯃꯥꯟꯅꯔꯅꯤꯅ ꯑꯗꯨꯗꯤ
ꯈꯪꯉ ꯈꯪ ꯃꯥꯟꯅꯔꯅꯤ ꯑꯗꯨꯏꯅꯦ ꯑꯩꯁꯦ ꯑꯗꯨꯏ ꯃꯥꯟꯅꯔꯅꯤ ꯈꯪꯕꯩꯅꯦ ꯑꯩꯅ ꯃꯥꯟꯅꯔꯛꯑꯅꯤ ꯍꯥꯏꯁꯦ ꯉꯁꯤ ꯀ꯭ꯂꯥꯁ ꯆꯠꯄ꯭ꯔꯣ
ꯎꯝ ꯁꯤ ꯀ꯭ꯂꯥꯁ ꯎ ꯆꯠꯂꯦ
ꯅꯨꯡꯉꯥꯏꯔꯦ ꯀ꯭ꯂꯥꯁ
ꯍꯥꯏꯗꯤ ꯅꯨꯡꯉꯥꯏꯕꯖꯕ ꯀ ꯀ꯭ꯂꯥꯁꯁꯤ ꯌꯥꯌꯥ ꯄꯨ ꯀꯅꯥꯅ ꯅꯨꯡꯉꯥꯏꯗꯣꯏꯅꯤꯣ ꯁꯥꯕꯅꯤꯅ ꯌꯥꯎꯅꯤꯡꯗꯦ ꯋꯥꯏ
ꯏꯟꯇꯔꯟꯒꯨꯝꯕ ꯇꯧꯕꯁꯨ ꯖꯦꯅꯤꯝꯁꯇ ꯉꯥꯛꯇ ꯑꯗꯨꯝ ꯇꯧꯗꯣꯏꯔꯥ
ꯑꯦ ꯎꯝ ꯈꯣꯡꯦ ꯇꯧꯇꯃ ꯄꯤꯕ ꯍꯥꯏꯕ ꯆ ꯀꯩꯅꯣ ꯑꯇꯣꯞꯄꯗ ꯆꯠꯄ ꯌꯥꯏ ꯑꯗꯣ ꯑꯩꯈꯣꯏꯒꯤꯟꯗꯤ ꯏꯟꯇꯔꯅꯤꯁꯝ ꯆ ꯑꯗꯨꯝ ꯇꯧꯗꯣꯏꯅꯦ ꯑꯦꯛꯁꯄꯤꯔꯤꯌꯦꯟꯁ ꯅꯝꯕꯣꯒꯔ ꯇꯉꯣꯏꯔꯤ ꯑꯗꯨꯖꯅ
ꯑꯝ ꯆꯥꯛꯇꯤ ꯆꯥꯅꯕ ꯉꯁꯤ ꯑꯌꯨꯛꯀꯤ
ꯆꯥꯛ ꯂꯕꯣ ꯑ ꯍ ꯍꯣꯏ ꯆꯥꯛ ꯆꯥꯔꯦ
ꯑꯩꯕꯨ ꯆꯥꯈ꯭ꯔꯕꯌꯦ ꯑꯁ ꯁꯤꯁꯦ ꯑꯌꯧꯕꯤ ꯑꯃ ꯂꯩꯔꯝꯃꯦꯅ ꯑꯃꯨꯛ ꯋꯥꯍ ꯑ ꯁꯤꯗꯤ ꯐꯖꯔꯦꯍꯦ
ꯁ꯭ꯥꯒꯤ ꯇꯥꯃ ꯀ꯭ꯂꯥꯁ ꯌꯥꯎꯔꯨꯕꯩ ꯋꯥꯕ ꯑꯃꯒꯤ ꯀꯥꯎꯕ ꯍꯥꯏꯗꯣ ꯁꯨ ꯍꯥꯏꯏꯒ ꯃꯗꯨ
ꯁꯤꯗꯤ ꯑꯥꯏ ꯑꯦꯁ ꯊꯥ ꯌꯥꯔꯦꯦ
ꯑꯩꯁꯨ ꯈꯪꯉꯅꯦ ꯑꯩ ꯆꯐꯝꯗ ꯅꯪ ꯑꯣꯟꯅꯅꯕ ꯃꯥꯜꯂꯦ ꯑꯩꯁꯨ ꯑꯩ ꯑꯦꯁꯀꯤ ꯄꯥꯟꯗꯝ ꯑꯃꯗꯤ ꯂꯩꯁꯨ ꯂꯩꯔꯤ ꯑꯗꯣ ꯀꯗꯥꯏꯗꯅ ꯂꯩꯈꯤꯕꯅꯣ ꯈꯪꯗꯕ
ꯑꯗꯨ ꯑꯗꯨꯅꯦ ꯀꯗꯥꯗꯒꯤꯒꯒ ꯀꯔꯤ ꯀꯔꯤ ꯅꯥꯀꯟꯗꯒꯤ ꯁꯣꯏꯈꯤꯕꯅꯣ ꯁꯤꯅꯦ
ꯍꯣꯏ ꯍꯣꯏ ꯑꯗꯨꯅꯦ ꯁꯤꯗ ꯆꯪꯉꯛꯏꯁꯦ
ꯑꯝ
ꯗꯣꯛ ꯅꯪ ꯀꯗꯩꯅꯣ
ꯑꯩꯗꯤ ꯍꯤꯄꯝꯕꯅꯦ ꯉꯁꯤꯁꯦ ꯔꯦꯁ ꯗꯦ ꯇꯥꯕꯒꯤ ꯔꯦꯁ ꯂꯧꯔꯤꯅꯦ
ꯑꯣ ꯔꯦꯁ ꯗꯦꯁꯨ ꯂꯩꯅꯕ ꯑꯣꯏꯔꯦ
ꯍꯣꯏꯅꯦ ꯔꯦꯁ ꯗꯦ ꯂꯩꯇꯗꯤ ꯋꯔꯥꯛ ꯑꯥꯎꯠ ꯅꯨꯡꯇꯤꯒꯤ ꯇꯧꯒꯗ꯭ꯔꯣ ꯃꯟꯗꯦ ꯍꯥꯏꯗꯤ ꯃꯤ ꯂꯣꯏ ꯇꯟꯅꯕ ꯅꯨꯃꯤꯠꯅꯤ ꯑꯗꯨꯅ ꯉꯁꯤꯗꯤ ꯑꯣꯧ ꯃꯇꯨꯝ ꯃꯇꯨꯝ ꯐꯨꯊꯒꯦꯅ
ꯍꯅꯤ ꯅ ꯑꯗꯨꯗꯦꯔ
ꯍꯥꯥ
ꯑꯍꯥꯎ ꯀꯅꯤ ꯍꯥꯏꯕ
ꯍꯣꯏ ꯅꯣꯏꯁꯨ ꯍꯥꯎ ꯋꯥ ꯆꯥꯏꯗꯨ
ꯈꯅꯥꯅꯍꯕꯨꯁꯥꯏꯔꯔꯤꯕ
ꯑꯥ ꯅꯃꯥꯟꯅꯕꯤꯗꯨꯗ ꯑꯩꯅ ꯍꯪꯉꯦ ꯅꯃꯅꯕꯤꯗꯣ ꯑꯁ ꯌꯦꯟꯒ ꯑꯣꯛ ꯑꯗꯂ ꯃꯥ ꯍꯥꯔ ꯎꯝ
ꯎꯝ
ꯋꯥꯊ ꯌꯥꯅ ꯎꯗꯦꯅ ꯍꯦꯛꯇ ꯍꯥꯏꯖꯤꯟꯕꯗ ꯃꯥꯜꯂꯦ
ꯅꯨꯡꯇꯤ ꯆꯥꯔꯝꯒꯅꯤꯌꯦꯦ ꯑꯩꯈꯣꯏꯗꯤ ꯏꯟꯁꯥꯡ ꯍꯥꯡꯇꯕꯅꯤꯅ ꯑꯗꯨꯝ ꯇꯣꯉꯥꯟꯅ ꯂꯩꯔꯒ ꯆꯥꯏꯗꯅ ꯑꯗꯨꯒꯤ ꯆꯥꯕꯁꯨ ꯑꯣꯏꯔꯝꯃꯦ
ꯑ ꯅꯣꯏ ꯆꯠꯃꯤꯟꯅꯗ꯭ꯔꯣ
ꯎ ꯆꯥꯕꯨꯗꯤ ꯆꯥꯃꯤꯟꯅꯩꯕꯀꯣ ꯑꯩꯈꯣꯏꯅ ꯉꯟꯕ ꯍꯥꯏꯗꯤ ꯑꯌꯨ ꯉꯟꯇꯥꯗ ꯆꯥꯛ ꯌꯥꯝ ꯂꯥꯝꯁꯤꯟꯕꯤꯁꯨ ꯂꯩꯗꯅ ꯑꯩꯈꯣꯏ ꯂꯝꯒꯟ ꯅꯨ ꯃꯤ ꯑꯣꯏꯗꯕꯅꯤꯅ ꯊꯦꯡꯅ ꯆꯥꯕ ꯑꯗꯨꯃꯥꯏꯅ ꯇꯧꯋꯦꯕ
ꯍꯣꯏ ꯍꯣꯏ ꯅꯃꯥꯟꯅꯕꯤ ꯑꯃꯗꯣ ꯈꯤꯇꯪ ꯀꯩꯅꯣ ꯇꯧ ꯃꯥꯜꯂꯦ
ꯄꯨꯟꯕꯗꯤ ꯑꯣꯏꯣꯏꯦ
ꯑꯥ
ꯑ
ꯅꯪ ꯋꯥ ꯈꯨꯡꯒꯥꯡꯁꯦ ꯀꯩꯅꯣ ꯇꯧꯋꯦꯕ ꯑꯩꯅ ꯉꯁꯥꯏ ꯍꯥꯏꯕꯗꯣ
ꯎ ꯃꯁꯒꯤ ꯅꯁꯤꯗ ꯑꯩ ꯑ ꯈꯗ꯭ꯔꯦ
ꯑꯩꯁꯨ ꯍꯦꯛꯇ ꯈꯣꯏꯒꯦ ꯇꯧꯋꯦ ꯇꯥꯗ ꯍꯣꯏ
ꯐ ꯌꯥꯔꯗꯤ ꯐꯖꯕ ꯀꯩꯅꯣ ꯇꯧꯈꯤꯕ ꯍꯧꯖꯤꯛꯇꯣ ꯏꯃꯥꯟꯅꯩ ꯑꯣꯏꯈꯤꯕꯗꯅ ꯍꯥꯏꯔꯤꯕ
ꯑ
ꯑꯗꯨꯅ ꯑꯗꯨꯝ ꯃꯁꯛ ꯆ ꯆꯠꯄꯗꯣ
ꯑ
ꯇ
ꯑꯩ ꯑꯩꯗꯤ ꯑꯩꯗꯤ ꯃꯗꯨꯅꯦ ꯑꯩꯅ ꯑꯩꯅ ꯑꯩꯅ ꯑꯩꯅ ꯍꯥꯏꯔꯤꯗꯣ
ꯇꯥꯕ꯭ꯔ
ꯇꯥꯏꯌꯦ
ꯑꯩꯅ ꯍꯥꯏꯕꯗꯣ ꯅꯉꯣꯟꯗ ꯍꯥꯏꯕꯗꯣ ꯑꯗꯨ ꯑꯩ ꯑꯗꯨ ꯑꯗꯨꯗꯣ ꯑꯩꯗꯤ ꯑꯩ ꯃꯗꯨꯗꯣꯅꯦꯕ ꯑꯗꯨꯕꯨ ꯑꯗꯨꯝ ꯅꯣꯏꯒ ꯋꯥꯔꯤ ꯁꯥꯟꯅꯔꯗꯤ ꯈꯣꯏꯔꯣꯏꯕ ꯈꯪꯕ꯭ꯔꯥ ꯁꯨꯝ ꯑꯗꯨꯝ ꯈꯣꯏꯔ ꯁꯨ ꯌꯥꯝ ꯄꯥꯛꯈꯣꯏꯔꯣꯏꯕ ꯑꯗꯨꯒ ꯑꯗꯨꯝ ꯑꯩꯈꯣꯏ ꯃꯁꯦꯟ ꯋꯥ ꯉꯥꯡꯅꯔꯕ ꯑꯁ ꯀꯗꯥꯏꯗꯒꯤ ꯈꯣꯏꯔꯛꯑꯅꯤ ꯀꯔꯤ ꯀꯔꯤ ꯂꯣꯟꯅꯣ
ꯑꯣ
ꯀꯛꯆꯤꯡꯒꯤ ꯃꯤꯒ ꯋꯥꯔꯤ ꯁꯥꯟꯅꯔꯔꯦ ꯀꯛꯆꯤꯡꯒꯤ ꯂꯣꯟ ꯍꯦꯛꯇ ꯆꯟ꯭ꯔ ꯀꯅꯦꯩꯅ
ꯐꯪꯉ ꯁꯃꯤ ꯀꯦꯩꯅ ꯑꯗꯨꯗ
ꯑꯦ ꯈꯪꯗ꯭ꯔꯦ ꯑꯗꯨꯗꯤ ꯍꯧꯅ ꯁꯥꯟꯅꯗꯤ
ꯆꯄꯒꯤꯁꯨ ꯑꯩꯅ ꯇꯧꯅ ꯍꯥꯏꯕꯅꯦ ꯑꯣꯏꯔꯝ ꯅꯝꯗꯦ ꯈꯪꯗꯦ ꯑꯗꯨꯝ ꯑꯌꯥꯝꯕꯅꯗꯤ ꯇꯧꯅꯕꯗꯤ ꯃꯥꯂꯦ ꯑꯩꯗꯤ ꯇꯧꯋꯦꯕ ꯍꯦꯛꯇ
ꯏꯁꯥ ꯏꯇꯣꯝꯗꯒꯤ ꯔꯦꯀꯣꯔꯗꯤꯡ ꯇꯥꯕꯗ ꯑꯩ ꯐꯥꯎꯕ ꯉꯛꯑꯦꯕ ꯍꯦꯛꯇ ꯈꯣꯏꯔ ꯂꯩꯔꯝꯕꯗꯣ ꯕꯣꯁ ꯀꯨꯝꯕ ꯊꯥꯕꯗ ꯋꯥꯆꯦꯞꯇ
ꯎꯝ
ꯇꯨꯅꯤ ꯃꯃꯂꯗ
ꯇꯨꯝꯅꯤ ꯃꯃꯂꯦ
ꯅꯪꯕꯨꯕ ꯅꯪ ꯍꯛꯥꯝ ꯆꯜꯂꯦꯕ ꯅꯪꯅ ꯍꯛꯥꯝ ꯆꯟꯕ ꯇꯥꯕꯗ ꯑꯩꯁꯨ ꯍꯛꯀꯝ ꯆꯂꯅꯤꯅꯦ ꯑꯉꯛꯄꯅꯤꯀꯣ ꯍꯛꯀꯝ ꯃꯤ ꯑꯃꯅ ꯍꯛꯀꯝ ꯆꯜꯂꯗꯤ ꯃꯤ ꯑꯃꯁꯨ ꯃꯇꯧ ꯇꯝꯃꯦ ꯍꯥꯏꯗꯣ
ꯍ ꯃꯥꯅꯤꯦ ꯃꯥꯔꯦ
ꯑꯗꯨꯅꯦ ꯕꯣ ꯌꯦꯡꯗ꯭ꯔꯣ ꯅꯪꯗꯤ
ꯑꯣ ꯌꯦꯡꯗꯤ ꯌꯥꯝ ꯌꯦꯡꯅꯤꯡꯕ ꯑꯗꯨꯣ ꯇꯨꯝꯕꯅꯦ ꯍꯦꯛꯇ ꯍꯟꯗꯣꯛꯈꯤꯕ
ꯅꯅꯤ ꯀꯅꯥ ꯐꯁꯅ
ꯑꯩꯗꯤ ꯕ꯭ꯔꯥꯖꯤꯜ
ꯅꯤꯪ ꯈꯪꯒꯥ ꯃꯅ ꯍꯧꯖꯤ ꯀꯗ ꯑꯗꯨꯒ ꯀꯅꯥꯒꯅꯣ ꯍꯥꯡꯉꯗꯤ ꯅꯦꯃꯥꯔ ꯖꯨꯅꯤꯌꯔꯒ ꯍꯥꯏꯔꯛꯀꯅꯤ
ꯍꯥꯏꯔꯛꯀꯅꯤ ꯍꯥꯏꯔꯛꯀꯅꯤ ꯑꯩ ꯌꯥꯝ ꯄꯥꯝꯃꯦ
ꯄꯕꯨꯗꯤ ꯄꯥꯝꯃꯦ ꯑꯗꯣ ꯑꯩꯈꯣꯏꯗꯤ ꯃꯦꯟ ꯑꯣꯏꯅ ꯑꯩꯈꯣꯏꯗꯤ ꯀꯅꯥꯅ ꯍꯥꯏꯣꯏꯗꯤ ꯑꯗꯨ ꯑꯩ ꯑꯩꯈꯣꯏ ꯑꯩ ꯆꯨ ꯆꯨꯠꯇꯣ ꯑꯩ ꯄꯥꯝꯗꯦ ꯄꯊ ꯆꯨ ꯆꯨꯇꯥ ꯍ ꯄꯥꯝꯗ ꯑꯩꯣꯏꯗꯤ ꯑꯟꯀꯔꯥ ꯃꯦꯁꯤꯅꯦ ꯑꯩꯣꯏꯗꯤ ꯇꯃꯣ ꯃꯦꯁꯤ
ꯃꯁꯤꯁꯨ ꯑꯗꯨꯝ ꯄꯥꯝꯗꯤ ꯄꯥꯝꯃꯦ ꯑꯗꯣ ꯃꯥꯅ ꯃꯅ ꯄꯥꯝꯃꯤꯔꯗꯤ ꯀꯔꯤ ꯇꯧ ꯅ ꯈꯟꯇ ꯀꯃꯥꯏꯅ ꯇꯧꯟ
ꯑꯩꯈꯣꯏꯅ ꯄꯥꯝꯃꯤꯁꯦ ꯁꯛꯀꯤ ꯅꯠꯇꯦꯕ ꯅꯣꯏꯗꯤ ꯁꯛꯀꯤꯅꯦꯕ ꯈꯪꯕ ꯗ꯭ꯔꯃꯥ ꯇꯧꯕ ꯀꯥꯡꯨꯗꯣ ꯑꯗꯨꯒꯨꯝꯕꯗꯨꯅꯦꯕ ꯅꯣꯏꯅ ꯄꯥꯝꯃꯤꯁꯦ ꯍ ꯃꯥ ꯕꯣꯜ ꯍꯩꯇꯦ ꯍꯥꯏꯕ ꯅꯠꯇꯦꯀꯣ ꯍ ꯍꯩꯕꯕꯨꯗꯤ ꯑꯗꯣ ꯀꯤꯂꯣꯒꯨꯝꯕ ꯌꯥꯝ ꯊꯤꯅꯩ ꯑꯗꯨꯕꯨ ꯁꯛꯇꯁꯨ ꯅꯣꯏꯗꯤ ꯁꯛꯇꯁꯨ ꯑꯗꯨꯝ ꯆꯠꯅꯩꯕ ꯑꯩꯈꯣꯏꯅ ꯃꯦꯁꯤ ꯄꯥꯝꯃꯤꯁꯤꯗꯤ
ꯈꯥꯏ ꯂꯩꯒ
ꯌꯥꯞꯁ
ꯑꯩꯈꯣꯏ ꯅꯅ
ꯅꯣꯏ ꯅꯣꯏ ꯅꯣꯏ ꯑꯗꯥꯏꯗ ꯔꯣꯅꯥꯜꯗꯣꯒꯤ ꯐꯦꯟꯁꯦ ꯌꯥꯝꯕ ꯃꯥꯜꯂꯦ
ꯑꯩꯅ ꯁꯨꯝ ꯀꯦ ꯀꯩ ꯑꯃꯅꯤꯅꯤ ꯈꯪꯉꯦ ꯑꯗꯣ ꯑꯌꯥꯝꯕꯗꯤꯁꯤ
ꯑꯦ ꯑꯩꯅ ꯑꯩꯅ ꯍꯪꯕꯗ ꯑꯩꯅ ꯍꯪꯕꯗ ꯀꯩꯅꯣꯅꯦ ꯍꯥꯏꯅ ꯑꯅꯝꯕ ꯁꯤ ꯑꯥꯔ ꯁꯚꯦꯟꯒꯤꯅꯦ ꯍꯥꯏꯅ
ꯑꯣꯣꯔꯗ ꯌꯥꯔ
ꯃꯗꯨ ꯌꯨꯇꯨꯕꯔ ꯅꯨꯄꯥꯗꯨꯁꯨꯅꯦ ꯕꯦꯔꯥꯅꯦꯕ
ꯀꯅꯥ
ꯎꯟꯅ ꯑꯗꯨꯔ ꯃ ꯁꯤꯤꯔ ꯔꯣꯅꯥꯜꯗꯣꯝꯃꯦ ꯁꯤ ꯇꯧꯔꯒꯦ ꯔꯤꯁꯤ ꯔꯤꯁꯤ ꯍꯩꯖꯤꯜꯂꯦ ꯍꯥꯏꯕ ꯃꯌꯥꯡꯒꯤ ꯋꯥꯁꯦ ꯃꯦꯁꯤ ꯃꯦꯁꯤ ꯂꯥꯁꯇ ꯇꯧꯕꯖꯥꯏ ꯑꯗꯣ ꯑꯃꯗꯅ ꯔꯣꯅꯥꯜꯗꯣ ꯃꯦꯁꯤ ꯔꯣꯅꯥꯜꯗꯣ ꯍꯥꯏꯔ ꯔꯣꯅꯥꯜꯗꯣꯒꯤ ꯁꯦꯂꯦꯕ꯭ꯔꯦꯁꯟ ꯀꯃꯥꯏꯅ ꯇꯧ ꯇꯒꯦ ꯆ ꯇꯁꯤꯜꯂꯕ ꯑꯗꯩꯗꯤ ꯀꯅꯥꯅ ꯄꯨꯅꯤꯡꯉ ꯑꯗꯨꯗꯕꯣ
ꯑꯔꯕꯥꯅꯤ ꯑꯣ
ꯏ ꯂꯅ ꯃꯣꯏ ꯑꯩꯅ ꯉꯛꯄ ꯑꯃ ꯂꯩꯔꯤ ꯃꯣꯏ
ꯀꯩꯗ
ꯀꯃꯥꯏꯅ ꯇꯧꯅꯣ ꯀꯃꯥꯏ ꯑꯍꯥꯟꯕꯗ ꯀꯃꯥꯏꯅ ꯁꯥꯟꯅꯍꯟꯗ꯭ꯔꯤꯅꯣ ꯁꯤꯅ ꯉꯛꯏꯁꯦ ꯃꯣꯏꯒꯤ ꯀꯣꯁꯀꯤ ꯀꯣꯛꯁꯦ ꯑꯩ ꯉꯥꯎꯋꯦ
ꯀꯩ ꯀ
ꯍꯥꯟꯅ ꯁꯥꯟꯅꯍꯟꯗꯦ ꯉꯁꯤ ꯈꯛꯇꯅꯦ ꯃꯥ ꯁꯥꯟꯅꯕ ꯨꯄꯨꯕ ꯅꯨꯃꯤꯠꯇ
ꯎꯝ
ꯕ꯭ꯔꯥꯖꯤꯜꯅ ꯏꯀꯥ ꯀꯥꯔꯕꯅꯦ ꯕ꯭ꯔꯥꯖꯤꯜꯅ ꯏꯀꯥ ꯀꯥꯔꯕꯅꯤ ꯍꯦꯛ ꯊꯧꯕꯗ ꯄꯦꯅꯥꯜꯇꯤ ꯐꯪꯉꯤꯅꯦ
ꯑꯥ
ꯄꯦꯅꯥꯜꯇꯤ ꯐꯪꯉꯒ ꯆꯟꯗ꯭ꯔꯤꯅꯦ ꯅꯨꯄꯥ ꯑꯃꯅ ꯀꯥꯎꯔꯒ ꯀꯣꯁꯤꯟꯗꯕ
ꯑ
ꯀꯩꯅꯣ ꯑ ꯑꯥ ꯑꯥ ꯍꯥꯏꯗꯤ ꯄꯣ
ꯈꯪ ꯍꯥꯏꯅꯤꯅꯦꯁꯨ ꯌꯦ ꯉ꯭ꯔꯗ
ꯀꯣꯝ ꯍꯪꯕ꯭ꯔꯥ ꯑꯗꯨꯗꯤ ꯑꯩ ꯄꯥꯈꯣꯡ ꯑꯃ ꯆꯜꯍꯧ꯭ꯔꯥ
ꯍꯣꯏ ꯈꯕ ꯉꯝꯝꯕꯔꯤꯒꯦ ꯍꯥꯏꯕ
ꯍꯨꯝꯕ ꯉꯝꯗꯁꯨ ꯑꯗꯨꯝ ꯇ꯭ꯔꯥꯏꯗꯤ ꯑꯗꯨꯝ ꯇꯧꯋꯀꯣ
ꯍꯠ
ꯎꯝ ꯁꯥꯃꯨꯁꯦ ꯐꯨꯔꯤꯁꯇ ꯀꯃꯥꯏꯅ ꯊꯝꯒꯅꯤ
ꯁꯇ ꯀꯃꯥꯏꯅ ꯊꯝꯗꯣꯏꯅꯕ
ꯑꯥ
ꯑꯍꯤꯡ ꯃꯔꯔꯣ ꯁꯤꯒ꯭ꯔꯦ
ꯑꯍꯤꯡꯕ ꯑꯣꯏꯔꯝꯕ ꯌꯥꯏ ꯑꯁꯤ ꯑꯍꯤꯡꯕ ꯑꯍꯤꯡꯕ ꯑꯍꯤꯡꯕ
ꯑ ꯐ ꯊꯣꯛ ꯊꯖ ꯁꯣ
ꯍꯥꯥ
ꯆꯥꯎꯋꯦ ꯊꯝꯝꯕ ꯌꯥꯋꯦ ꯑꯗꯨ ꯁꯥꯃꯨ ꯃꯆꯥ ꯑꯣꯏꯔꯗꯤ ꯐ꯭ꯔꯤꯁꯀꯤ ꯍꯥꯞꯅꯕ ꯔꯦꯛ ꯃꯆꯥ ꯃꯆꯥ ꯊꯝꯕꯗ ꯂꯧꯊꯣꯛꯑꯒ ꯊꯝꯗꯣꯏꯕ
ꯌꯥꯔꯕ ꯅꯪꯟꯖꯔ ꯑꯥ ꯅꯪꯒꯤ ꯄꯥꯎꯈꯨꯝ ꯌꯥꯔꯦ
ꯍꯣꯏ
ꯐ꯭ꯔꯤꯖꯇꯣ ꯊꯛ ꯍꯥꯡꯗꯣꯛꯑꯒ ꯁꯥꯃꯨꯗꯨꯗ ꯑꯗꯨꯝ ꯊꯝꯈ꯭ꯔ ꯂꯣꯏꯔꯦ ꯅꯪ ꯑꯗꯨ ꯑꯗꯨ ꯑꯜꯣ ꯇ ꯊꯧꯅꯤ ꯍꯥꯏ ꯃ ꯃꯊꯧ ꯇꯥꯗꯦ ꯑꯩ ꯑꯗꯨ ꯂꯩ ꯈꯣꯠꯂꯦ ꯑꯩ ꯀꯔꯤꯝ ꯍꯥꯏꯗꯦ ꯐ꯭ꯔꯤꯖꯇꯣ ꯑꯄꯤꯛꯄ꯭ꯔꯥ ꯑ ꯆꯥꯎꯕ꯭ꯔꯥ ꯑꯩ ꯀꯔꯤ ꯍꯥꯏꯥꯏꯗꯤꯦ ꯑꯄꯤꯛꯄ ꯑꯣꯏꯔꯝꯕ ꯌꯥꯏ ꯑꯆꯧꯕ ꯑꯣꯏꯔꯝꯕ ꯑꯗꯣ ꯐ꯭ꯔꯤꯖꯇꯣ ꯇꯥꯛ ꯈꯪꯗꯧ ꯁꯃꯨꯗꯣ ꯍꯥꯞꯄꯜ ꯂꯣꯏꯔꯦ
ꯑꯗꯣ ꯁꯒꯗ꯭ꯔꯣ ꯍꯥꯄꯗꯕꯣ
ꯍꯥꯦ
ꯁꯅ ꯆꯧꯊꯥ ꯄꯗ
ꯁꯖꯅꯤ ꯍꯦ ꯀꯩꯒꯤ ꯁꯅꯤ ꯑ ꯋꯥꯔꯤꯁꯦ ꯀꯩꯅꯣꯝ ꯍꯥꯏꯕꯤꯌꯦ ꯑꯩ ꯄꯥꯎꯈꯣꯡ ꯆꯠꯂꯛꯏꯁꯦ ꯋꯥꯔꯤꯁꯦ ꯂꯣꯏ ꯁꯝꯅꯗꯣꯏꯅꯦꯀꯣ ꯋꯥꯔꯤꯁꯦ ꯂꯣꯏ ꯁꯝꯗꯗꯔꯛꯇꯣꯏꯅꯦꯕ
ꯍꯣꯏ ꯀꯔꯤꯒꯤꯩ ꯁꯝꯅꯔꯛꯀꯣꯏꯅꯣ
ꯑꯗꯨꯝ ꯋꯥꯔꯤ ꯋꯥꯔꯤꯒ ꯁꯝꯅꯔꯛꯀꯅꯤ ꯂꯣꯏ ꯁꯝꯅꯔꯛꯀꯅꯤ ꯍꯪꯉꯛꯀꯅꯤ ꯍꯪꯉꯛꯀꯅꯤ ꯃꯇꯥꯡ ꯆꯥꯕꯗꯀꯣ ꯑꯗ ꯐꯔꯦ ꯑꯃ ꯑꯅꯤꯗꯤ ꯍꯪꯕ ꯌꯥꯈꯤꯅꯤ ꯑꯃꯃꯨꯛ ꯍꯪꯉꯦ ꯑꯗꯨꯗ
ꯍ ꯐ
ꯁꯃꯨꯗ꯭ꯔꯨ ꯑꯁ ꯁꯤ ꯑꯦꯛꯁꯄ꯭ꯂꯦꯟ ꯐꯖꯅ ꯇꯧꯔꯅꯤꯍꯦ ꯑꯁ ꯀꯣꯟꯅ ꯍꯪꯉꯒꯦꯗ ꯀꯣꯟꯅ ꯍꯪꯒꯦ
ꯍꯥꯥ ꯀꯩ ꯍꯥꯏꯕ ꯅꯪ ꯍꯥꯟꯅ ꯍꯪꯉꯣ ꯑꯗꯨꯗꯤ ꯅꯪ ꯅꯪꯗꯤ ꯍꯪꯕ ꯍꯩꯒꯗ꯭ꯔꯥ
ꯑ ꯍꯥꯏꯗꯤ ꯉ ꯀꯥ ꯍꯥꯏꯦꯟꯅ ꯉꯥꯡꯕꯁꯨ ꯍꯥꯏꯗꯤ ꯀꯔꯤ ꯈꯪꯗꯣꯏꯅꯣꯖꯗꯤ ꯍꯥꯏꯔꯣꯏꯦ
ꯍꯩꯅꯤ ꯍꯩꯅꯤ ꯑꯩ ꯍꯩꯇꯅꯤ
ꯀꯔꯗꯒ ꯎꯝ ꯍꯪꯦ ꯍꯪꯦ ꯍꯦ